ꯎꯝ ꯆꯥꯛ‌‌‌‌ꯆꯥꯔꯕꯣ
ꯆꯥꯗꯔꯤꯗ ꯅꯪꯗꯤ
ꯆꯥꯔꯦ ꯑꯩꯗꯤ
ꯀꯩ‌ ꯏꯟꯖꯥꯡ ꯆꯥꯔꯒꯦ
ꯑꯂꯨꯕ ꯈꯥꯃꯦꯟ‌‌‌ ꯆꯥꯏꯌꯦ
ꯀꯩꯕ
ꯑꯗꯨꯒ ꯈꯥꯃꯦꯟꯒ ꯆꯥꯏꯑꯕ
ꯎꯝ ꯍꯥꯎꯔꯝꯃꯅꯤ
ꯆꯥꯛ ꯊꯣꯛꯉꯦꯍꯦ ꯅꯣꯏꯗꯤ
ꯑꯥꯎ ꯊꯦꯡꯉꯦ ꯎꯝ
ꯀꯩꯗꯧꯔꯒ‌ ꯂꯩꯕꯔꯣ
ꯐꯤꯁꯨ ꯔꯣꯏꯕꯒ ꯂꯩꯔꯤꯔ
ꯎꯝ
ꯅꯪꯗꯤ
ꯑꯩꯁꯦ ꯆꯥꯛ ꯆꯥ ‌ꯇꯣꯛꯑꯒ ꯐꯝꯃ ꯂꯩꯌꯦ
ꯆꯥꯁ ꯆꯥꯛ ꯀꯌꯥꯝ ꯆꯥꯔꯕ
ꯃꯌꯥꯝ ꯆꯥꯕꯤꯒꯔꯦ
ꯍꯥꯎꯔꯝꯅꯤꯅꯦ
ꯀꯅꯥ ꯀꯅꯥ ꯂꯩꯒ
ꯍꯩꯖꯤꯡꯇꯤ ꯏꯊꯟꯗ ꯂꯩꯗ ꯎꯝ ꯐꯤꯁꯨ ꯂꯣꯏꯕꯗꯨꯗ ꯎꯝ ꯅꯨꯡꯉꯥꯏꯔꯦ ꯁꯨꯝ ꯂꯩꯕꯅꯤꯗ ꯐꯤꯁꯨ ꯂꯣꯏꯔꯦꯅ ꯐꯝꯃꯝꯕ ꯃꯅꯤꯡ ꯔꯣꯝꯗ
ꯀꯥꯏ ꯆꯠꯀꯦꯔꯣ ꯉꯁꯤꯗꯤ ꯂꯩꯒꯗ꯭ꯔꯣ ꯌꯨꯝꯗ
ꯑꯥ ꯂꯩꯒꯅꯤ ꯌꯨꯝꯗ
ꯎꯝ
ꯅꯣꯏꯔꯣꯝꯗ ꯌꯦꯟꯗꯦꯝ ꯆꯥꯕ꯭ꯔꯣ
ꯀꯔꯤ ꯍꯥꯏꯕ
ꯌꯦꯟꯗꯦꯝ ꯆꯥꯕꯔꯣ
ꯌꯦꯟꯗꯦꯝ ꯍꯥꯎꯕꯅꯤꯅꯦ
ꯎꯝ ꯅꯪ ꯆꯥꯕꯔꯣ
ꯍꯥꯎꯕꯅꯦ ꯆꯥꯕ
ꯑꯗꯨꯅꯦ ꯑꯩꯈꯣꯏꯗ ꯌꯥꯝ ꯄꯥꯜꯂꯦꯕ
ꯑꯣ ꯅꯣꯡꯃ ꯄꯨꯔꯛꯑꯣ ꯅꯣꯏꯗ ꯌꯥꯝ ꯄꯥꯜꯂꯗꯤ
ꯎꯝ ꯊꯤꯟꯕꯤꯔꯛꯀꯦ ꯊꯤꯟꯕꯤꯔꯛꯀꯦ ꯁꯪꯉꯗꯤ
ꯂꯩꯗꯔꯗꯤ ꯆꯥꯕ ꯐꯪꯗꯦ
ꯎꯝ ꯌꯦꯟꯗꯦꯝꯁꯣ
ꯌꯦꯟꯗꯦꯝꯁꯨ
ꯅꯣꯏꯁꯦ ꯑꯣ ꯃꯅꯥ ꯃꯁꯤꯡꯁꯦ ꯂꯩꯕ꯭ꯔꯣ
ꯂꯥꯏꯌꯦꯗ ꯂꯩꯗꯔꯗꯤ ꯀꯗꯥꯌꯗꯒꯤ ꯆꯥꯕ ꯐꯪꯅꯤ
ꯐꯩꯅꯦ ꯑꯗꯨꯗꯤ
ꯌꯦꯟꯗꯦꯝ ꯌꯥꯝ ꯍꯧꯕ꯭ꯔ ꯅꯣꯏꯗ
ꯍꯥꯥ
ꯑꯣ ꯀꯩ ꯍꯥꯏꯕ꯭ꯔꯣ
ꯌꯦꯅꯗꯦꯝ ꯌꯥꯝ ꯍꯧꯕ꯭ꯔꯕ ꯅꯣꯏꯗ
ꯎꯝ ꯍꯧꯋꯦ ꯃꯄꯥꯥꯝꯕꯤ ꯑꯃꯗ ꯃꯁꯥ ꯎꯝ ꯃꯥꯄꯟ ꯃꯨꯛ ꯂꯧꯔ ꯇꯔꯥꯃꯨꯛꯁꯨ ꯍꯧꯎꯔꯝꯕ ꯌꯥꯏ
ꯀꯔꯤ ꯍꯥꯏꯕ
ꯃꯥ ꯃꯥ ꯃꯄꯥꯟ ꯑꯃꯗ ꯌꯥꯝ ꯍꯧꯋꯦꯕ
ꯑꯥ
ꯑꯗꯨꯅꯤꯗ
ꯆꯥꯛꯂꯥꯝꯕ ꯍꯧꯔꯦ
ꯀꯔꯤ ꯌꯦꯟꯖꯥꯡꯅꯣ ꯆꯥꯔꯨꯅꯦ ꯊꯦꯡꯉꯦꯅꯦ
ꯍꯥꯥ
ꯆꯥꯛ ꯆꯥꯕ ꯌꯥꯔꯦꯕ ꯊꯦꯡꯈꯔꯦꯕ
ꯎꯝ ꯌꯥꯕꯨꯗꯤ ꯌꯥꯔꯦꯗ ꯑꯗꯨꯗ ꯐꯤ ꯐꯧꯒꯗꯕꯨ ꯂꯩꯕ
ꯀꯔꯤ ꯀꯩ ꯍꯦꯟꯖꯥꯡꯅꯣ
ꯃꯥꯏꯔꯦꯟ ꯃꯅꯥ ꯃꯥꯜꯂꯦ ꯑꯩꯈꯣꯏꯄꯨ ꯇꯧꯕꯗꯨ ꯍꯨꯖꯤꯛ
ꯑꯍꯥꯎꯕ ꯏꯟꯖꯥꯡꯅꯤ
ꯍꯥꯎꯇꯦ
ꯀꯔꯥꯏꯗꯩꯩ ꯍꯥꯎꯕ꯭ꯔꯣ ꯀꯅꯥ ꯀꯅꯥ ꯂꯩꯒꯦ
ꯍꯥ
ꯀꯅꯥ ꯀꯅꯥ ꯂꯩꯒꯦ
ꯏꯊꯟꯇꯥ ꯂꯩꯌꯦ
ꯅꯨꯉꯥꯏꯕꯔꯣ
ꯅꯨꯡꯉꯥꯏꯔꯦ ꯏꯊꯟꯇ ꯂꯩꯕꯅ ꯅꯨꯡꯉꯥꯏꯔꯦꯗ
ꯑꯩ ꯋꯥꯔꯤ ꯑꯃ ꯂꯤꯕꯤꯒꯦꯀꯣ
ꯂꯤꯌꯨꯅꯦ ꯇꯥꯕꯤꯒꯦꯅꯦ
ꯎꯝ ꯏꯃꯨꯡ ꯑꯃꯗꯅꯦ
ꯎꯝ
ꯃꯆꯥ ꯅꯨꯨꯄꯤ ꯑꯃꯒ ꯃꯆꯥ ꯅꯨꯄꯥ ꯑꯃꯒ ꯂꯩꯌꯦ ꯍꯥꯏꯌꯦ ꯃꯆꯥꯅꯨꯞ ꯃꯆꯥꯅꯨꯄꯥꯗꯣ ꯆꯍꯤ ꯑꯃꯒꯨꯝꯕ ꯐꯥꯔꯦ ꯑꯗꯨꯒ ꯃꯆꯥꯅꯨꯄꯤꯗꯨꯅ ꯆꯍꯤ ꯇꯔꯨꯛ
ꯎꯝ
ꯃꯣꯏꯁꯦ ꯎꯝ ꯈꯨꯡ ꯈꯨꯡꯒꯪꯗꯒꯨꯝꯕ ꯂꯩꯕꯀꯣ ꯃꯣꯏ ꯏꯃꯨꯡꯗꯣ ꯑꯗꯨꯝ ꯃꯆꯥꯁꯤꯡꯗꯤ ꯄꯤꯛꯄꯅꯤꯅ ꯂꯧ ꯆꯠꯄ ꯍꯩꯇ꯭ꯔꯦꯕ ꯑꯗꯨꯀꯤ ꯃꯃꯥ ꯃꯃꯥꯒ ꯃꯄꯥꯒꯁꯦ ꯃꯆꯥ ꯑꯅꯤꯕꯨ ꯊꯝꯃꯝꯃꯒ ꯂꯧ ꯆꯠꯈ꯭ꯔꯦ
ꯂꯧ ꯆꯠꯈ꯭ꯔꯦ ꯑꯗꯨꯝ ꯂꯧ ꯁꯨꯕ ꯆꯠꯈ꯭ꯔꯦ ꯌꯨꯝ ꯍꯟꯕ ꯃꯇꯝ ꯌꯧꯔꯦꯕ ꯑꯗꯣ ꯃꯣꯏꯗꯣ ꯊꯕꯛꯇꯣ ꯂꯣꯏꯁꯟꯅꯤꯉꯥꯏ ꯎꯝ ꯇꯧꯔꯤꯉꯩꯗ ꯃꯝꯃꯛꯈ꯭ꯔꯕ
ꯑꯥ
ꯃꯆꯥꯁꯤꯡꯗꯤ ꯃꯃꯥꯒ ꯃꯄꯥꯒ ꯂꯥꯛꯇ꯭ꯔꯦꯅꯪ ꯃꯣꯏꯅꯤꯗꯤ ꯄꯤꯛꯏꯕꯅꯤꯅ ꯆꯥꯛ ꯍꯦꯟꯖꯥꯡꯁꯨ ꯊꯣꯡꯕ ꯍꯩꯇꯦ ꯑꯗꯨꯅ ꯆꯥꯛ ꯂꯥꯝ ꯑꯗꯨꯅ ꯃꯕꯥꯅꯤ ꯑꯦ ꯃꯃꯥꯒ ꯃꯄꯥꯕꯨ ꯂꯥꯛꯄ ꯉꯥꯏꯔꯦ ꯑꯗꯣ ꯃꯃꯥꯒ ꯃꯄꯥꯒꯗꯣ ꯃꯣꯏꯗꯤ ꯆꯤꯡꯂꯧꯗ ꯆꯠꯄꯅꯤꯅ ꯂꯝꯕꯤꯗꯣ ꯃꯝꯃꯗꯤ ꯆꯠꯄ ꯌꯥꯔꯣꯏꯕ ꯑꯗꯨꯒꯤ ꯃꯣꯏꯗ ꯎꯝ ꯃꯩꯁꯨ ꯑꯝꯇ ꯄꯨꯗꯦ ꯍꯥꯏꯌꯦ ꯑꯗꯨꯒꯤ ꯍꯟꯕ ꯌꯥꯗ꯭ꯔꯦꯅ ꯃꯣꯏꯁꯦ ꯎꯝ ꯍꯟꯗ꯭ꯔꯦ ꯅꯨꯃꯤꯠꯇꯣ ꯂꯧ ꯁꯪꯗ ꯑꯣꯏꯅ ꯇꯨꯝꯃꯦ ꯍꯥꯏꯌꯦ ꯃꯃꯥꯒ ꯃꯄꯥꯒꯗꯣ ꯑꯗꯨꯝ ꯑꯗꯨꯝ ꯃꯆꯥꯒ ꯃꯕꯥꯅꯤꯗꯣ ꯌꯨꯝꯗ ꯑꯪ ꯆꯥꯛ ꯂꯥꯝꯃꯟꯗꯅ ꯃꯕꯥꯟꯅꯤꯁꯦ ꯌꯨꯝꯗ ꯑ ꯑꯜꯃꯤꯔꯥꯒꯨꯝꯕꯗ ꯀꯔꯤ ꯀꯔꯤ ꯆꯥꯕ ꯂꯩꯕ ꯌꯥ ꯑ ꯌꯥꯎꯕ꯭ꯔꯥꯅ ꯊꯤꯔꯦ ꯍꯥꯏꯌꯦ ꯊꯤꯔꯒ ꯕꯤꯁꯀꯤꯠꯀꯨꯝꯕ ꯂꯩꯔꯝꯃꯤ ꯍꯥꯏꯌꯦ ꯑꯗꯨ ꯆꯥꯔꯒ ꯂꯩꯔꯦ ꯍꯥꯏꯌꯦ ꯑꯗꯨꯅ ꯑ ꯅꯨꯄꯤ ꯑꯃꯀꯣ
ꯎꯝ
ꯃꯁꯛ ꯈꯪꯗꯕ ꯅꯨꯄꯤ ꯅꯨꯄꯤ ꯑꯗꯨ ꯃꯁꯛꯁꯨ ꯌꯥꯝ ꯐꯖꯩ ꯍꯥꯏ ꯅꯨꯄꯤ ꯑꯃ ꯂꯥꯛꯑꯒ ꯎꯝ ꯆꯥꯛ ꯍꯦꯟꯖꯥꯡꯗꯣ ꯇꯤꯐꯤꯟꯗ ꯄꯨꯕꯤꯔꯒ ꯁꯦ ꯅꯕꯥꯅꯤ ꯆꯥꯍꯧꯔꯣ ꯅꯕꯥꯅꯤ ꯆꯥꯔꯣꯅ ꯊꯝꯃꯝꯃꯒ ꯆꯠꯈ꯭ꯔꯦ ꯍꯥꯏꯌꯦ ꯅꯨꯄꯤꯗꯣ ꯅꯨꯄꯤꯗꯣ ꯃꯣꯏꯁꯨ ꯃꯁꯛ ꯈꯪꯗꯦ ꯍꯥꯏꯌꯦ ꯃꯣꯏꯒꯤ ꯂꯩꯀꯥꯏ ꯃꯤꯁꯨ ꯅꯠꯇꯦ ꯍꯥꯏꯌꯦ ꯃꯣꯏ ꯊꯪꯅꯕ ꯌꯨꯝꯗꯁꯨ ꯃꯁꯛ ꯈꯪꯗꯦ ꯀꯅꯥꯝꯇ ꯍꯥꯏꯌꯦ ꯑꯗꯣ ꯑꯗꯨ ꯅꯨꯄꯤꯗꯣ ꯊꯝꯃꯝꯃꯒ ꯆꯠꯀꯦꯗꯅ ꯑꯉꯥꯡ ꯑꯅꯤꯗꯨ ꯆꯥꯔꯦ ꯆꯥꯔꯒ ꯃꯕꯨꯛ ꯊꯜꯂꯕꯅꯤꯅ ꯇꯨꯡꯈꯔꯦ ꯍꯥꯏꯌꯦ
ꯎꯝ
ꯇꯨꯝꯈ꯭ꯔꯒ ꯑꯌꯨꯛ ꯃꯕꯥꯅꯤ ꯆꯥꯕ ꯑ ꯅꯨꯡꯗꯥꯡꯒꯤ ꯆꯖꯤꯛ ꯂꯦꯝꯕꯗꯣ
ꯎꯝ
ꯑꯌꯨꯛꯀꯤ ꯑꯃꯨꯛ ꯊꯝꯃꯤ ꯍꯥꯏꯌꯦ ꯊꯝꯃꯒ ꯑꯌꯨꯛ ꯅꯣꯡꯉꯥꯜꯂꯦ ꯅꯣꯡꯉꯥꯜꯂꯒ ꯃꯃꯥꯒ ꯃꯄꯥꯒꯗꯣ ꯃꯌꯨꯝꯗ ꯂꯥꯛꯑꯦ ꯍꯥꯏꯌꯦ
ꯎꯝ
ꯃꯣꯏ ꯃꯃꯥꯒ ꯃꯄꯥꯒ ꯌꯨꯝꯗ ꯂꯥꯛꯑꯒ ꯆꯥꯛ ꯌꯦꯟꯖꯥꯡꯗꯣ ꯎꯕ ꯑꯗꯨꯒ
ꯏꯕꯦꯝꯃ ꯅꯣꯏ ꯑꯅꯤꯁꯦ ꯑ ꯑꯁꯤ ꯅꯕꯥꯅꯤꯅ ꯊꯣꯡꯉꯤꯔꯥ ꯍꯥꯏꯕ ꯃꯃꯥꯖꯤꯅ ꯃꯆꯥꯗꯨꯅ ꯅꯠꯇꯦ ꯏꯕꯥꯅꯤꯅ ꯊꯣꯡꯕ ꯅꯠꯇꯦ ꯅꯨꯄꯤ ꯑꯃꯅ ꯎ ꯊꯤꯂꯛꯑꯝꯕꯅꯦ ꯏꯕꯥꯅꯤꯕꯨ ꯆꯥꯔꯛꯑꯒ ꯇꯨꯝꯃꯣ ꯍꯥꯏꯅ ꯑꯩ ꯍꯥꯏꯌꯦ ꯑꯗꯣ ꯎꯝ ꯃꯃꯥꯒ ꯃꯄꯥꯒꯗꯨꯅ ꯀꯅꯥ ꯑꯣꯏꯔꯝꯕꯖꯥꯠꯅꯣ ꯅꯨꯄꯤꯗꯨꯕꯨ ꯍꯥꯏꯔꯒ ꯃꯕꯥꯅꯤꯁꯦ
ꯎꯝ
ꯍꯪꯕ ꯆꯠꯂꯤ ꯍꯥꯏꯌꯦ ꯃꯣꯏ ꯈꯨꯟ ꯃꯌꯥꯝꯗꯨꯗ ꯂꯩꯀꯥꯏ ꯂꯩꯀꯥꯏꯗ ꯗ ꯑꯗꯨꯒ ꯊꯤꯕ ꯐꯪꯗ꯭ꯔꯦ ꯍꯥꯏꯌꯦ ꯑꯗꯣ ꯅꯨꯄꯤꯗꯣ ꯀꯅꯥꯅ ꯊꯥꯔꯛꯄꯅꯣ ꯍꯥꯏꯔꯒ ꯂꯥꯏꯅ ꯊꯥꯔꯛꯄ ꯑꯣꯏꯔꯝꯒꯅꯤꯀꯣ
ꯑꯩꯅ ꯊꯔꯛꯄꯅꯤ ꯍꯦ
ꯀꯅꯥ ꯊꯥꯕꯤꯔꯕꯅꯣꯕ ꯑꯗꯨ ꯅꯨꯄꯤꯗꯣ
ꯑꯗꯨꯅꯦ ꯑꯩꯅ ꯊꯥꯕꯤꯔꯛꯄꯅꯦ ꯍꯥꯏꯔꯦ
ꯚꯦꯔꯥꯅꯤꯍꯦ
ꯑꯩ ꯋꯥꯔꯤꯁꯦ ꯒꯤꯌꯥꯟ ꯇꯥꯕ꯭ꯔꯣ
ꯇꯥꯌꯦ ꯇꯥꯏ
ꯎꯝ
ꯀꯩꯒꯤ ꯇꯥꯔꯣꯏꯗꯣꯏꯅꯣꯅꯦꯍꯦ ꯇꯥꯏ ꯅꯪ ꯆꯠꯀꯗ꯭ꯔꯣ ꯊꯕꯛ ꯆꯠꯀꯗ꯭ꯔꯣ
ꯆꯠꯀꯅꯤꯌꯦ
ꯁꯥꯕꯁ ꯂꯣꯏꯁꯤꯜꯂꯕꯣ
ꯂꯣꯏꯁꯤꯟꯕ ꯍꯥꯎꯗꯔꯤꯗ
ꯎꯝ ꯊꯦꯡ ꯊꯦꯡ ꯆꯠꯄ꯭ꯔꯣ ꯅꯪ
ꯑꯩꯁꯦ ꯄꯨꯡ ꯇꯔꯥ ꯃꯈꯥꯏ ꯑꯗꯨꯋꯥꯏꯗ ꯆꯠꯂꯦ
ꯑꯣ ꯌꯥꯝ ꯐꯩꯅꯦ ꯀꯥꯏꯗꯩ ꯅꯨꯡꯉꯥꯏꯕ꯭ꯔꯥ ꯅꯪ ꯊꯕꯛ ꯆꯠꯄꯗꯣ
ꯅꯨꯉꯥꯏꯌꯦ
ꯆꯁ ꯑꯩꯁꯨ ꯂꯥꯛꯄ ꯇꯥꯔꯦ
ꯎꯝ ꯂꯥꯑꯣ
ꯂꯥꯛꯑꯣ ꯍꯥꯏꯕꯅꯦ ꯂꯥꯛꯇꯕꯒꯤ ꯋꯥꯅꯤꯗ
ꯏꯁ
ꯕ
ꯐꯒꯤ ꯅꯠꯇ‌ꯦꯅ‌ꯦ ꯑꯁ‌ꯦꯡꯕꯅ‌ꯦ ꯑꯩ ꯍꯥꯏꯁꯦ ꯃꯤ ꯀꯌꯥꯝ ꯀꯌꯥꯝ ꯃꯤ ꯀꯌꯥꯝꯗꯤ ꯂꯥꯛꯀꯦ ꯎ ꯍꯥ ꯃꯤ ꯃꯤ ꯀꯌꯥꯃꯨꯛꯇꯤ ꯂꯥꯛꯀꯦ
ꯎꯝ ꯃꫭꯏꯒꯤ ꯎꯝ ꯀꯨꯟꯒꯨꯝꯕ ꯀꯨꯟ ꯀꯨꯟꯇ꯭ꯔꯥ ꯌꯥꯡꯈꯩ
ꯌꯥꯝꯒꯔ꯭ꯦꯍꯦ
ꯎꯝ
ꯆꯥꯛ ꯍꯨꯖꯤꯛ ꯆꯔꯥ ꯆꯠꯈꯤꯕꯗꯨꯅ ꯍꯣꯔꯦꯟ ꯅꯨꯡꯗꯥꯡꯗ ꯑꯃꯨꯛ ꯆꯥꯕ ꯂꯥꯛꯇꯣꯏꯔꯣ
ꯍꯥꯥ
ꯍꯧꯖꯤꯛ ꯅꯪ ꯑꯌꯨꯛꯀꯤ ꯆꯥꯛ ꯇꯣꯛꯑꯒꯀꯣ ꯆꯠꯇꯣꯏꯅꯤ ꯅꯠꯇ꯭ꯔꯣ
ꯑꯥ
ꯆꯠꯄꯗꯣ ꯍꯣꯔꯦꯟ ꯅꯨꯡꯗꯥꯡꯗ ꯑꯃꯨꯛ ꯆꯥꯛ ꯆꯥꯗꯣꯏꯔꯣ ꯍꯥꯏꯕ
ꯎꯝ ꯃꯥꯅꯦ
ꯑꯦ ꯑꯣ ꯆꯣ ꯆꫭ ꯂꯥꯟꯁ ꯀꯨꯝꯃꯥ
ꯍꯣꯔꯦꯟ ꯑꯃꯨꯛ ꯄꯨꯡ ꯇꯔꯨꯛ ꯄꯨꯡ ꯃꯈꯥꯏꯗ ꯑꯃꯨꯛ ꯂꯥꯛꯑꯅꯤ
ꯎꯝ ꯌꯥꯝ ꯉꯟꯂꯤꯀꯣ ꯍꯟꯗꯛꯇꯤ
ꯎꯝ
ꯁꯁ ꯐꯥꯏꯅꯦ ꯐꯥꯏ ꯐꯖꯅꯥ ꯁꯨꯨꯗꯣꯛꯑꯣ
ꯕꯅꯥ ꯏꯔꯨꯔꯁꯨ ꯀꯅꯗꯦ
ꯏꯁꯤꯡ
ꯏꯔꯨꯕꯤꯔꯁꯨ ꯀꯥꯟꯅꯗꯦ
ꯏꯁꯤꯡꯗ ꯇꯤꯟꯉꯥ ꯂꯩꯌꯨ ꯏꯁꯤꯡꯗ ꯇꯤꯡꯂꯒꯥ
ꯁꯥꯏ ꯁꯥꯏ
ꯎꯝ